ꯎꯝ ꯇꫭ
ꯅꯨꯡꯉꯥꯏꯔꯤꯑꯦ ꯇꯨꯝꯃꯒ ꯂꯩꯔꯦ ꯅꯪꯗꯤ
ꯀꯩ ꯏꯟꯁꯥꯡ ꯆꯥꯔꯕꯣ
ꯉꯁꯤꯗꯤ ꯀꯩꯅꯣ ꯑ ꯇꫭꯔꫭꯄꯣꯠꯀ ꯑꯗꯨꯝ ꯑ ꯁꯣꯏꯕꯨꯝꯒ ꯏꯔꯣꯟ ꯇꯧꯔ ꯆꯥꯏ ꯅꯪꯗꯤ
ꯍꯥꯎꯕ꯭ꯔꯣ ꯃꯥꯏꯅ ꯇꯧꯕ꯭ꯔꯣ ꯅꯣꯏꯕꯨꯣ
ꯍꯥꯎꯋꯦ ꯑꯗꯨꯝ ꯍꯣꯏ ꯍꯥꯎꯗꯕꯗꯤ ꯅꯠꯇꯦ
ꯀꯃꯥꯏ ꯇꯧꯔꯕꯣ ꯉꯁꯤꯒꯤ ꯁꯅꯥꯕꯗꯤ
ꯑꯁ ꯉꯁꯤꯒꯤ ꯁꯅꯕꯁꯦ ꯑꯩꯒꯤ ꯊꯝꯃꯣꯏ ꯐꯣꯡꯄꯦꯟꯗ ꯄꯦꯜꯂꯦ
ꯑꯩꯗꯤ ꯄꯦꯟꯗꯦ
ꯌꯥꯝ ꯄꯦꯜꯂꯦ ꯍꯥꯏꯕꯗꯤꯀꯣ ꯃꯣꯏꯒꯤ ꯈꯨꯠꯁꯅꯥꯁꯦ ꯑꯁ ꯑꯩꯗꯤ ꯉꯝꯃꯣꯏꯗ꯭ꯔꯥ ꯍꯥꯏꯅ ꯄꯥꯈꯠꯂꯤꯅꯤ
ꯖꯁꯅ ꯖꯁꯅ ꯉꯝꯍꯟꯕꯅꯤ
ꯅꯠꯇꯦꯍꯦ ꯀꯔꯤ ꯋꯥꯔꯤꯗꯤ
ꯁꯦꯡꯕꯅꯦ
ꯍꯩꯇ꯭ꯔꯒ ꯍꯩꯇꯦ ꯍꯥꯏꯅꯤꯡꯗꯦ
ꯌꯥꯝ ꯍꯩꯕ꯭ꯔꯅꯦ ꯅꯣꯏꯕꯣ
ꯍꯩꯕꯒꯤꯅꯤꯅ ꯉꯝꯃꯤꯗꯣ ꯃꯤꯅꯤꯠ ꯇꯔꯥ ꯃꯅꯨꯡꯗ ꯀꯌꯥ ꯆꯜꯂꯤꯅꫭ ꯒꫭꯜꯗꯨ
ꯍꯩꯕꯒꯤ ꯅꯠꯇꯦ ꯗꯥꯎ ꯈꯔ ꯂꯩꯕꯒꯤꯅꯦ ꯑꯍꯨꯝ ꯑꯍꯨꯝ ꯑꯗꯨꯋꯥꯏ ꯑꯣꯏꯕꯩꯅꯦ ꯑꯃ ꯄꯤꯗꯦ ꯀꯔꯤ ꯃꯊꯟꯗ ꯃꯊꯟꯗ ꯇꯨꯔꯒ ꯑꯃꯨꯛ ꯀꯩ ꯐꯣꯜ ꯄꯤꯒꯦꯅ ꯖꯁ ꯅ
ꯑꯗꯨ ꯑꯣꯏꯔꯁꯨ ꯌꯥꯏꯌꯦ
ꯎꯝ ꯑꯗꯨꯗꯤ ꯁꯨꯛꯌꯥ ꯌꯥꯗ꯭ꯔꯦ
ꯅꯍꯥꯟꯁꯨ ꯉꯝꯃꯒ ꯎꯝ ꯀꯖꯁꯅꯦ ꯅꯨꯡꯁꯤꯕꯤ ꯏꯕꯒꯤꯅꯦ ꯑꯃꯨꯛ ꯍꯥꯏ ꯉꯁꯤꯁꯨ ꯑꯃꯨꯛ ꯍꯥꯏꯔꯦ
ꯎꯝꯅꯍꯥꯟ ꯨ ꯗꯨ ꯅꯍꯥꯟꯁꯨ ꯑꯗꯨꯝ ꯇꯨꯔꯗꯤ ꯃꯣꯏꯗꯤ ꯇꯨꯕꯨ ꯇꯨꯔꯗꯤ ꯂꯩꯔꯦ ꯇꯨꯕꯨ ꯇꯨꯔꯗꯤ ꯂꯩꯔꯦ ꯃꯣꯏꯗꯤ ꯑꯗꯨꯅ ꯐꯤꯐꯥꯅ ꯀꯩꯅꯣꯝꯃꯅ ꯌꯥꯝꯅ ꯅꯨꯡꯁꯤꯕ ꯍꯥꯏꯇꯥꯔꯦ ꯃꯣꯏꯗ
ꯎꯝ ꯍꯩꯕꯒꯤ ꯅꯨꯡꯁꯤꯕꯅꯦ ꯍꯥꯏꯇ꯭ꯔꯗꯤ ꯅꯨꯡꯁꯤ ꯍꯥꯏꯇ꯭ꯔꯗꯤ ꯂꯥꯛꯀꯅꫭ ꯅꯨꯡꯁꯤꯕꯤꯔꯌꯦ
ꯊꯥꯅ ꯃꯣꯏꯗ ꯅꯨꯡꯁꯤꯕ ꯁꯤꯗ ꯃꯤꯅꯗꯤ ꯁꯤꯌꯔꯗ ꯅꯨꯡꯁꯤꯕ ꯑꯗꯨꯅꯅꯤ ꯈꯦꯠꯅꯕ ꯍꯥꯏꯗꯣ
ꯍꯥꯥ
ꯃꯤꯅ ꯐꯤꯐꯥꯅꯗꯤ ꯃꯣꯏꯗ ꯅꯨꯡꯁꯤꯕ ꯃꯤ ꯃꯌꯥꯝꯅꯗꯤ ꯁꯤꯌꯥꯔ ꯔ ꯅꯨꯡꯁꯤꯕ
ꯈꯪꯗꯦ
ꯍꯧꯖꯤꯛ ꯑꯐꯥꯎ ꯑꯐꯥꯎꯕ ꯄ꯭ꯂꯦꯌꯥꯔ ꯁꯥꯟꯅꯥꯔꯣꯏꯁꯤꯡ ꯀꯩꯅꯣꯃꯣꯏ ꯍꯦꯟꯅ ꯄꯥꯝꯕꯁꯦ ꯁꯤꯌꯥꯔꯛꯇꯅꯦ
ꯑꯩꯗꯤ ꯑꯩꯈꯣꯏꯒꯤꯅ ꯍꯦꯟꯅ ꯍꯩꯌꯦ
ꯎ ꯎ ꯎ
ꯉꯁꯤꯗꯤ ꯌꯥꯝ ꯄꯦꯜꯂꯦ ꯉꯝꯕꯒꯤꯅꯤ
ꯎꯝ
ꯊꯝꯃꯣꯏ ꯊꯝꯃꯣꯏꯁꯦ ꯄꯨꯡꯄꯦꯟ ꯄꯦꯜꯂꯦ
ꯌꯥꯝ ꯄꯦꯜꯂꯕꯣ ꯅꯆꯦꯗꯤ ꯌꯥꯝ ꯄꯦꯜꯂ ꯂꯩꯕ꯭ꯔꯣ
ꯃꯥꯄꯦꯟꯗꯤꯍꯦ ꯃꯥꯅ ꯄꯥꯝꯗꯕꯅꯤ ꯑꯩꯈꯣꯏꯗꯣ
ꯎꯝ ꯆꯞ ꯃꯥꯟꯅꯔꯦꯅꯦ ꯑꯩ ꯑꯩꯒ
ꯑꯦ ꯅꯣꯏꯅꯤ ꯃꯥꯟꯅꯩꯌꯦ ꯑꯗꫭ ꯃꯥꯅ ꯈꯪꯅꯕ ꯅꯨꯄꯥꯒ ꯑꯩꯈꯣꯏ ꯏꯃꯥꯟꯅꯕ
ꯑꯁ ꯄꯨꯔꯥ ꯎꯜꯇꯥꯅꯤꯅꯦ ꯑꯗꯨꯗꯤ
ꯑꯗꯨꯗꯤ ꯑꯁ ꯑꯩ ꯉꯁꯥꯏꯗꯤ ꯑꯩꯅ ꯉꯝꯗꯧꯕ ꯁꯨ ꯃꯥꯟ ꯃꯥꯟꯗꯕ ꯋꯥꯅꯤꯗ ꯃꯊꯥ ꯌꯥꯝ ꯁꯥꯔ ꯂꯩꯕꯅꯤ
ꯎꯝ ꯏꯟꯖꯦꯗꯤ ꯍꯔꯥꯎ ꯂꯩꯔꯣ
ꯁꯨꯃꯗꯤꯡ ꯑꯩꯈꯣꯏꯕꯨ ꯉꯝꯃꯔꯣꯏꯒ ꯇꯧꯔꯛꯛꯇꯅꯤꯅꯦ
ꯎꯝ
ꯑꯩꯈꯣꯏꯕꯨ ꯅꯣꯏ ꯑꯣꯏꯔꯔꯣꯏ ꯉꯝꯃꯣꯏ ꯍꯥꯏꯅ ꯍꯥꯏꯔꯛꯄꯅꯤ
ꯑꯥ
ꯑꯗꯨꯗ ꯉꯝꯕ ꯋꯥꯅꯤꯗ
ꯀꯩꯗꯧꯔꯦ ꯑꯗꯣ
ꯅꯨꯡꯉꯥꯏꯌꯦꯦ ꯀꯩꯝꯇ ꯇꯧꯗꯦ
ꯍꯧꯖꯤꯛꯇꯤ ꯀꯝ ꯇꯧꯔꯦ ꯃꯥ ꯇꯨꯃꯤꯟꯅ ꯂꯩꯔꯕꯣ
ꯍꯧꯖꯤꯛ ꯇꯤ ꯑꯃꯨꯛ ꯇꯨꯝꯈ꯭ꯔꯦ ꯇꯨꯝꯕ ꯍꯥꯏꯁꯦ ꯎꯏꯔ ꯂꯩꯃ ꯇꯨꯝ ꯐꯖꯅ ꯇꯨꯝꯗꯕ ꯃꯥꯜꯂꯦ ꯈꯪꯗꯦ
ꯎꯝ ꯑꯩꯈꯣꯏꯗꯤ ꯑꯃ ꯂꯩꯔꯦ ꯑꯩꯈꯣꯏꯅ ꯁꯞꯄꯣꯔꯠ ꯇꯧꯕ
ꯑꯩꯈꯣꯏꯁꯨ ꯑꯩꯈꯣꯏꯗꯤ ꯑꯦ ꯀꯅꯥꯔꯣ ꯕꯦꯔꯥꯅꯤ
ꯕꯦꯔꯥꯅꯦ
ꯑꯩꯈꯣꯏꯗꯤ ꯀꯩꯅꯣꯅꯦ
ꯎꯝ
ꯑꯩꯅ ꯄꯥꯝꯕꯗꯤ ꯑꯅꯤ ꯑꯍꯨꯝ ꯉꯁꯤꯡ ꯉꯁꯤ ꯉꯝꯕꯅ ꯑꯩꯅ ꯈ꯭ꯋꯥꯏꯗꯒꯤ ꯄꯥꯝꯖꯕ
ꯎꯝ
ꯉꯔꯥꯡ ꯉꯝꯕꯗꯨꯁꯨ ꯄꯥꯝꯃꯦ ꯑꯩ ꯑꯌꯥꯝꯕꯗꯤ ꯑꯗꯨꯝ ꯌꯦꯡꯉꯦꯗ ꯂꯣꯏꯅ ꯄꯥꯝꯃꯦꯗ
ꯎꯝ ꯎꯝ
ꯌꯥꯝ ꯄꯥꯝꯗꯕ ꯅꯠꯇꯦ
ꯍꯨꯡ ꯍ ꯍꯌꯦꯡꯁꯦ ꯑꯁ
ꯋꯥꯔꯦ ꯑꯃꯨꯛ ꯀ꯭ꯂꯥꯁ ꯆꯠꯇꯧꯕꯁꯨ
ꯇꯟꯕ꯭ꯔꯣ
ꯇꯟꯕ ꯍꯧꯔꯦꯅꯦꯃꯨ
ꯍꯣꯏ ꯇꯜꯂꯦ ꯑꯩꯈꯣꯏꯐꯥꯎ ꯇꯜꯂꯤꯁꯤꯗꯤ
ꯍꯌꯦꯡ ꯉꯁꯤꯗꯤ ꯆꯠꯊꯣꯛꯇ꯭ꯔꯣ
ꯉꯁꯤ ꯆꯠꯊꯣꯛꯇꯦ ꯋꯥꯔ ꯑꯩꯈꯣꯏꯅꯤ ꯂꯩꯔꯤ
ꯀꯔꯤꯒꯤ ꯋꯥꯏꯑꯕ
ꯁꯤꯗꯣ ꯀ꯭ꯂꯥꯁ ꯃꯣꯏꯒꯤ ꯊꯕꯛ ꯑꯃ ꯂꯩꯕꯒꯤꯀꯣ
ꯎꯝ
ꯃꯊꯪꯗ ꯑꯃꯨꯛ ꯆꯠꯊꯣꯏꯅꯦ
ꯍꯌꯦꯡ ꯆꯠꯗꯩꯔꯣ
ꯍꯌꯦꯡꯗꯤ ꯈꯪꯗꯦ
ꯆꯜꯂꯣꯏꯍꯦ
ꯍꯌꯦꯡꯗꯤ ꯆꯠꯀꯦꯔ ꯆꯂꯣꯏꯔ ꯒ꯭ꯌꯥꯟ ꯇꯥꯗꯦ
ꯑꯥ
ꯅꯪꯗꯤ
ꯑꯩꯗꯤ ꯆꯠꯀꯅꯤ ꯍꯌꯦꯡꯗꯤ ꯍꯌꯦꯡ ꯉꯁꯤ ꯁꯨꯇꯤ ꯂꯩꯔꯦ ꯍꯌꯦꯡ
ꯎꯝ ꯅꯨꯡꯉꯥꯏꯔꯦ ꯑꯗꯨꯗꯦ
ꯎꯝ ꯉꯉꯥꯏꯔꯦ ꯉꯥꯏꯠꯇꯦ ꯗꯨꯕꯥꯥꯏ ꯇꯇꯩ
ꯅꯪꯅ ꯅꯨꯡꯉꯥꯏꯔ ꯂꯣꯏꯗꯤ ꯌꯥꯔꯦ ꯑꯇꯣꯞꯄ ꯑꯣ ꯀ ꯅꯨ ꯐꯗ꯭ꯔꯁꯨ ꯅꯪꯕꯨ ꯅꯨꯡꯉꯥꯏꯔꯗꯤ ꯌꯥꯔꯦꯕ
ꯅꯨꯡꯉꯥꯏꯇꯦ ꯑꯩ ꯌꯥꯝ ꯅꯨꯡꯉꯥꯏꯇꯦ ꯁꯤ ꯅꯪꯅ ꯅꯨꯡꯉꯥꯏꯕ ꯑꯩꯅ ꯅꯨꯡꯉꯥꯏꯗꯕ
ꯑ ꯁꯤꯗꯈꯣꯏꯗꯤ ꯉꯁꯤꯁꯦ ꯅꯣꯏ ꯅꯣꯏ ꯅꯪꯅ ꯇꯧꯕꯗꯣ ꯉꯝꯒꯗꯧꯕꯗꯤ ꯌꯥꯝ ꯃꯥꯜꯂꯦ ꯑꯩꯈꯣꯏꯁꯦꯗꯥꯎꯗꯤ ꯑꯗꯨꯝ ꯌꯥꯕ ꯃꯥꯜꯂꯦ
ꯗꯥꯎ ꯂꯩꯌꯦ ꯕꯣꯜ ꯍꯥꯏꯁꯦ ꯑꯩꯅ ꯇꯟ ꯀꯜꯂꯦ ꯁꯣꯜꯂꯦ ꯍꯥꯏꯕ ꯋꯥ ꯂꯩꯇꯦ ꯃꯣꯏ
ꯑꯁꯦꯡꯕ ꯑꯩꯈꯣꯏꯅ ꯉꯁꯤ ꯑꯩꯈꯣꯏꯒꯤ ꯀꯩꯅꯣꯁꯦ ꯌꯥꯝ ꯉꯝ ꯉꯝ ꯊꯥꯏꯅꯁꯨ ꯑꯗꯨꯃꯥꯏꯅ ꯇꯧꯋꯦ ꯍꯥꯏꯌꯦꯀꯣ
ꯗꯥꯎ ꯑꯗꯨꯝ ꯐꯩ ꯍꯥꯏꯌꯦꯕ
ꯃꯣꯏ ꯑꯗꯨꯒꯨꯝꯕꯗꯤ ꯗꯥ ꯂꯩꯌꯦ ꯃꯣꯏ ꯐꯦꯅꯥꯜꯇꯤꯗꯨꯗꯤ ꯗꯥꯎ ꯁꯨꯡꯂꯩ ꯂꯩꯇꯗꯤ ꯃꯣꯏꯒꯤꯡꯗꯤ
ꯍꯣꯏ ꯉꯁꯥꯏꯁꯨ ꯌꯥꯝ ꯀꯌꯥꯃꯨꯛꯂꯣ ꯆꯪꯗꯕꯗꯣ ꯑꯁ ꯑꯩꯗꯤ ꯅꯣꯏꯅ ꯑꯅꯤ ꯍꯥꯟꯅ ꯆꯟꯂꯦꯅ
ꯎꯝ
ꯑꯗꯨꯗ ꯑꯩꯈꯣꯏꯁꯦ ꯁꯨꯡ ꯉꯝꯃꯔꯣꯏꯗꯔꯥ ꯍꯥꯏꯅ ꯑꯗꯨꯝ ꯊꯥꯖꯈ꯭ꯔꯦꯗ ꯅꯣꯏꯅ ꯉꯝꯃꯅꯤ ꯍꯥꯏꯕꯒꯤ ꯊꯥꯖꯕ ꯑꯃ ꯌꯥꯎꯔꯦꯕ
ꯎꯝ
ꯑꯗꯨꯗ ꯑꯃ ꯑꯃ ꯑꯃꯨꯛ ꯆꯪꯉꯤꯅ
ꯎꯝ
ꯑꯃ ꯑꯃꯨ ꯆꯪ ꯀꯩꯗꯧꯕꯒꯤꯅꯣ ꯉꯥꯎꯕ ꯂꯩꯕ꯭ꯔꯣ
ꯈꯪꯗꯦ
ꯑꯃ ꯑꯃꯨꯛ ꯆꯪꯕꯒꯤ ꯍꯔꯥꯎꯕ
ꯑꯝ
ꯑꯗꯨꯗꯩ ꯃꯊꯪꯗ ꯑꯃꯨꯛ ꯑꯅꯤ ꯆꯪꯉꯛꯄ ꯀꯌꯥꯃꯨꯛ ꯅꯨꯡꯉꯥꯏꯕ꯭ꯔꯥ
ꯍ ꯍ
ꯨꯄꯨꯡ ꯑꯃꯒꯤꯖꯤ ꯌꯦꯡꯗꯣꯏꯔꯣ
ꯑꯥ ꯑꯁ ꯌꯦꯡ ꯑꯍꯨꯝ ꯃꯈꯥꯏꯒꯤ ꯂꯩꯕ꯭ꯔꯣ
ꯑꯃ ꯃꯈꯥꯏ
ꯑꯃ ꯃꯈꯥꯏ ꯀꯅꯥ ꯂꯩꯕ
ꯀꯩꯅꯣ ꯍꯣꯔꯦꯟ ꯍꯥꯏꯌꯦ
ꯐꯖꯕ ꯇꯤꯝꯔꯣ
ꯐꯖꯕꯅꯦ
ꯑꯥ
ꯏꯆꯦꯗꯤ ꯌꯦꯡꯁꯤꯔ ꯑꯩ ꯑꯩꯗꯤ ꯈꯪꯗꯦ
ꯈꯪꯗꯦ ꯑꯩꯁꯨ ꯇꯨꯝꯅꯤꯡꯗꯗꯤ ꯌꯦꯡꯕ ꯌꯥꯏ ꯑꯥ ꯄꯨꯡ ꯑꯃ ꯃꯈꯥꯏꯕꯥꯎ ꯈꯪꯗꯦ
ꯑꯩꯈꯣꯏꯅꯤꯗꯤ ꯌꯦꯡꯁꯤꯔ ꯌꯦꯡꯉꯣꯏꯁꯤꯔ ꯒ꯭ꯌꯥꯟ ꯇꯥꯗꯦ
ꯎꯝ ꯎ ꯐꯩꯀꯣ ꯅꯪꯅꯦ ꯀꯔꯝꯃꯥꯏꯃꯨꯛ ꯌꯥꯕ ꯅꯪꯒꯤꯗꯤ
ꯑꯗꯨꯝ ꯌꯥꯔꯤꯅꯤꯅꯦ ꯀꯃꯥꯏ ꯇꯧꯕ꯭ꯔꯣ ꯁꯦꯝꯃ ꯌꯥꯔꯤꯅꯤꯅꯦ
ꯅꯪ ꯅꯪ ꯅꯪꯒꯤ ꯑꯗꯨꯝ ꯈꯔ ꯆꯪꯉꯤꯅ
ꯍꯣꯏ ꯑꯗꯨꯝ ꯌꯥꯕꯅꯦ ꯑꯩꯈꯣꯏꯗꯤ ꯇꯥꯎ ꯌꯥꯕ ꯃꯤꯅꯦ
ꯅꯆꯦꯅ ꯍꯦꯟꯅ ꯐꯣꯟ ꯇꯧꯗ꯭ꯔꯣ
ꯑꯩꯅꯁꯨ ꯇꯧꯌꯦ ꯃꯥꯁꯨ ꯑꯩꯁꯦ ꯗꯥꯎ ꯌꯥꯏꯑꯦꯕ
ꯗꯥꯎ ꯌꯥꯕꯒꯤꯅꯤ ꯅꯪ
ꯑꯁ
ꯅꯪꯒꯤ ꯅꯨꯄꯅ
ꯑꯥ ꯀꯔꯤ ꯍꯥꯏꯕꯅꯣ
ꯈꯪꯉ
ꯅꯣꯛꯑꯒ ꯂꯩꯔꯦ ꯑꯗꯨꯗꯣ
ꯑꯥ
ꯌꯣꯡ ꯂꯣꯏꯕ ꯃꯥꯟꯅꯩ
ꯎꯝ
ꯐꯤꯔꯥꯅꯦ ꯍꯧꯖꯤꯛꯇꯤ ꯂꯩꯌꯦ ꯇꯨꯝꯈ꯭ꯔꯒꯦꯔꯣ
ꯑꯦꯔꯣ
ꯎꯝ
ꯈꯔꯦ ꯈꯔ ꯌꯦꯡꯒꯅ
ꯇꯨꯝꯅꯤꯡꯗ꯭ꯔꯤꯕꯣ ꯊꯦꯡꯉꯦꯦ
ꯇꯨꯝꯅꯤꯡꯗꯦ ꯉꯁꯥꯏ ꯈꯔ ꯇꯨꯝꯒꯦ ꯍꯧꯖꯤꯛ ꯇꯨꯝꯅꯤꯡꯗꯕꯅ
ꯎꯝ ꯉꯁꯤ ꯑꯈꯣꯏ ꯆꯥꯛ ꯌꯥꯝ ꯆꯥꯕꯩ ꯋꯥꯕꯅ ꯂꯣꯏꯔꯦ
ꯌꯥꯝ ꯌꯥꯝ ꯆꯥꯕ ꯃꯥꯜꯂꯦ ꯅꯪꯅꯦ
ꯆꯥꯛ ꯌꯥꯝ ꯆꯥꯗ ꯆꯦꯕ ꯃꯁꯤꯁꯤꯗꯤ ꯆꯥꯟꯗ ꯇꯔꯔꯕꯣ ꯆꯝꯄꯨ ꯆꯕꯀꯣ
ꯎꯝ
ꯑꯗꯨꯒꯤ ꯑꯩꯅ ꯑꯗꯨꯝ ꯄꯥꯝꯃꯦꯕ ꯑꯗꯨ ꯌꯥꯝ ꯍꯥꯎꯋꯦ
ꯇꯣꯕꯣꯜꯇꯨꯝ ꯍꯥꯎꯑꯦ ꯇꯧꯔꯕꯣꯠ ꯆꯝꯐꯨꯠꯇꯤ ꯈ꯭ꯋꯥꯏꯗꯒꯤ ꯍꯥꯎꯕ ꯆꯝꯐꯨꯠꯅꯤꯅ
ꯍꯩ ꯍꯥ ꯍꯥ ꯋꯥꯔꯦꯗ ꯋꯥꯔꯦꯗ
ꯑꯣꯏꯔꯒ ꯄꯨꯒꯟꯣꯂꯦꯅ
ꯑꯦꯁ ꯐꯣꯟꯁꯨ ꯌꯦꯡꯃꯟꯕꯒꯤꯅꯦ ꯅꯪꯗꯤ ꯈꯋꯥꯏ ꯐꯣꯟꯉ ꯑꯃ ꯆꯥꯡꯁꯦ
ꯑꯩ ꯉꯁꯤꯗꯤ
ꯆꯪꯕ ꯈꯨꯗꯤꯡ ꯑꯗꯨꯝ ꯂꯩꯌꯦ ꯀꯈꯣꯏꯗꯍꯧꯔꯤꯅ ꯑꯗꯣ
ꯄꯤꯁꯇꯨꯗ ꯏꯃꯥꯅ ꯏꯃꯥꯟꯅꯕꯤ ꯑꯩꯈꯣꯏꯒꯤ ꯀꯔꯤ ꯀꯔꯤ ꯁꯦꯝꯕꯤꯌꯣ ꯍꯥꯏꯅ ꯁꯦꯝꯕ ꯇꯧꯕꯒꯤꯅꯦ ꯀꯥ ꯍꯦꯟꯅ ꯊꯣꯛꯄ ꯇꯧꯗꯦ
ꯅꯪꯒꯤ ꯐꯣꯟꯗꯤ ꯑꯗꯨꯝ ꯄꯥꯏꯕ ꯌꯥꯔꯤꯕ꯭ꯔꯣ
ꯌꯦ ꯐꯅꯣ
ꯑꯥ
ꯌꯥꯗ꯭ꯔꯦꯗ ꯃ ꯃ ꯅꯤꯡꯗꯕ ꯈꯔ ꯀꯣꯝꯈꯠꯂꯦ
ꯑ
ꯄꯣ ꯂꯩꯇ꯭ꯔꯦ ꯋꯥꯏꯑꯦ
ꯑꯗꯨꯨꯝꯕ ꯁꯦꯚꯤꯡ ꯇꯧꯔꯣ ꯈꯔ ꯈꯔ ꯑꯗꯨꯝ ꯍꯧꯖꯤꯛ ꯐꯪꯕ ꯑꯗꯨꯒꯨꯝꯕ ꯈꯣꯠꯄ
ꯌꯥꯔꯣꯏ ꯁꯤꯗꯤ ꯀꯔꯤ
ꯑꯩ ꯁꯤꯖꯤꯟꯅꯅ
ꯁꯤꯟꯅꯕ꯭ꯔꯣ
ꯑꯥ
ꯁꯤꯅꯕ ꯑꯃꯨꯛ ꯐꯝꯒꯗꯣꯏꯅꯤꯅꯦ ꯅꯥꯍꯒꯤꯁꯨ ꯂꯣꯏ ꯂꯣꯏꯁꯤꯟꯈ꯭ꯔꯦꯅ
ꯕꯨꯛ ꯑꯗꯨꯒꯨꯝꯕ ꯑꯗꯨꯝꯁꯨ ꯂꯩꯕ ꯌꯥꯔꯦ
ꯎꯝ
ꯑꯣꯟꯂꯥꯏꯟꯗ ꯆꯦꯜꯂꯣ ꯑꯗꯨꯗꯤ
ꯑꯁ ꯍꯣꯏ ꯑꯗꯨꯅꯤ ꯁꯣꯏꯗꯔ꯭ꯦ ꯑꯗꯨ ꯂꯧꯗ꯭ꯔꯗꯤ ꯅꯠꯇ꯭ꯔꯥ
ꯎꯝ
ꯑꯗꯨ ꯂꯧꯗꯤ ꯂꯧꯗꯣꯏꯅꯤ ꯏꯃꯥꯟꯅꯕꯤ ꯃꯩꯇꯩ ꯅꯨꯄꯤꯁꯨ ꯌꯥꯝ ꯐꯪꯈ꯭ꯔꯕꯅꯤ
ꯀꯌꯥ ꯐꯪꯕ ꯃꯥꯗꯦ
ꯃꯥꯏ ꯀꯌꯃꯨꯛ